ꯀꯟꯇꯅꯤ꯭ꯌꯨ
ꯑꯥ ꯍꯣꯏ ꯑ ꯑꯗꯨꯒ ꯃꯥꯁꯦ ꯄꯨꯛꯅꯤꯡ ꯁꯨꯛꯆꯥꯡ ꯆꯪꯗꯕꯀꯣ ꯄꯨꯛꯅꯤꯡ ꯁꯨꯛꯆꯥꯡ ꯆꯪꯗꯦ ꯑꯩꯅ ꯃꯉꯣꯟꯗ ꯑꯗꯨꯝ ꯍꯥꯏꯌꯦ ꯅꯪꯁꯦ ꯑꯩꯈꯣꯏꯒꯤ ꯊꯃꯣꯏꯗ ꯂꯩꯕꯅꯦ ꯑꯩꯈꯣꯏꯅ ꯆꯦꯟꯖ ꯇꯧꯔꯦ ꯑꯩ ꯁꯤꯒꯨꯝꯕ ꯄꯥꯝꯗꯦ ꯍꯥꯏꯔꯒ ꯃꯣꯏ ꯑ ꯕ꯭ꯔꯥꯏꯠ ꯁꯥꯏꯠꯇ ꯅꯪꯅ ꯌꯦꯡꯔꯗꯤ ꯅꯪ ꯅꯨꯄꯤ ꯄꯥꯝꯕ ꯑꯗꯨꯒꯨꯝꯕꯁꯨ ꯂꯥꯛꯀꯅꯤꯅ ꯑꯩꯅ ꯐꯖꯅ ꯂꯦꯛꯆꯔ ꯄꯤꯌꯦ ꯑꯗꯨ ꯅꯨꯃꯤꯠꯇ ꯑꯗꯨꯒ ꯅꯪꯒꯤ ꯑꯩꯌꯥ ꯉꯥꯏꯌꯣꯀꯣ ꯍꯜꯂꯣ
ꯌꯥꯏ ꯌꯥꯏ ꯎꯝꯃꯦ ꯉꯥꯏꯌꯦ ꯉꯥꯏꯌꯦ ꯑꯩꯗꯤ ꯉꯥꯏꯔꯦ
ꯑꯣ ꯁꯨꯡꯉꯣ
ꯇꯥꯏꯌꯦ ꯇꯥꯏ ꯇꯥꯏ ꯍꯣꯏ
ꯑ ꯑꯩꯒꯤ ꯗꯤꯂꯤꯚꯔꯤ ꯂꯥꯛꯄ ꯐꯔꯥꯛ ꯇꯥꯏꯅꯦ ꯑꯗꯨ ꯑꯣꯏꯔꯁꯨ ꯅꯪ ꯑꯗꯨꯝ ꯂꯩꯌꯣ ꯂꯧꯔꯒ ꯂꯣꯏꯒꯅꯤ ꯑꯗꯨ ꯑꯩꯒꯤ ꯌꯨꯝ ꯌꯧꯔꯦ ꯍꯥꯏꯅ ꯂꯥꯛꯄ ꯑꯩꯈꯣꯏ ꯍꯧꯖꯤꯛꯀꯥꯟꯁꯦ ꯑꯃꯃꯥꯖꯣꯟꯗꯁꯨ ꯐ꯭ꯂꯤꯞꯀꯥꯔꯠꯇꯁꯨ ꯂꯧ ꯇꯧꯕ ꯌꯥꯗꯦ ꯑꯗꯨ ꯑꯣꯏꯔꯁꯨ ꯁꯥꯏꯠ ꯑꯃ ꯁꯥꯏꯠ ꯑꯃꯗ ꯂꯧꯕ ꯌꯥꯕ ꯑꯗꯨꯒ ꯊꯤꯟꯕꯔꯥ ꯈꯪꯗꯦ ꯑꯝ ꯗꯤꯂꯤꯚꯔ ꯀꯣ ꯑꯗꯨꯝ ꯂꯥꯛꯄꯀꯣ
ꯑꯣ ꯑꯥ
ꯃꯣꯏ ꯍꯧꯖꯤꯛ ꯁꯥꯏꯠ ꯑꯃꯗ ꯅꯍꯥꯟ ꯑꯣꯗꯔ ꯇꯧꯕꯅꯦ ꯑꯗꯨꯁꯨ ꯑꯗꯨ ꯃꯥ ꯂꯥꯛꯑꯑꯦ ꯍꯥꯏꯌꯦ
ꯎꯝ
ꯑꯗꯨꯒꯤ ꯑꯩ ꯃꯤꯅꯤꯠ ꯑꯃꯒꯨꯝꯕ ꯆꯠꯀꯦ ꯑꯗꯨꯑꯣꯏꯁꯨ ꯗꯨ ꯅꯪ ꯑꯗꯨꯝ ꯂꯩꯌꯨꯀꯣ ꯑꯗꯨꯝ ꯋꯥꯔꯤ ꯁꯥ ꯁꯥꯔꯒ ꯆꯠꯄ ꯌꯥꯏꯗ ꯀꯔꯤꯁꯨ
ꯑꯣ ꯑꯣ ꯌꯥꯗꯦꯗ ꯎꯝ ꯌꯥꯏ ꯌꯥꯏ
ꯑꯁ ꯅꯪꯁꯦ ꯌꯥꯗꯕ ꯃꯥꯜꯂꯦ
ꯌꯥꯏꯗ ꯍꯥꯏ
ꯅꯪꯁꯦ ꯆꯠꯖꯅꯤꯀꯣ
ꯃꯤꯁꯨ ꯖꯥꯠ ꯖꯥꯠ ꯂꯩꯕꯒꯤꯅꯤ ꯍꯣꯏ
ꯎꯝ ꯅꯪꯁꯨ ꯑꯗꯨꯖ ꯍꯣꯏ ꯑꯩꯁꯨ ꯑꯣꯏꯔꯝꯒꯅꯤ
ꯑꯦ ꯑꯣꯏꯔꯝꯅꯤ ꯑꯣꯏꯅꯦ ꯀꯩꯅꯣ
ꯑꯣꯏꯔꯝꯒꯅꯤꯍꯦ ꯅꯪꯁꯨ ꯆꯠ ꯆꯠ ꯇꯧꯕꯅꯤꯍꯦ ꯑꯣ ꯌꯧꯈ꯭ꯔ ꯃꯥꯂꯦ ꯄꯤꯠ ꯄꯦꯠ ꯄꯦꯔ ꯂꯩ ꯍꯩ ꯍ ꯍꯥ ꯑꯩꯒꯤꯁꯦ ꯀꯨꯏ ꯀꯨꯏꯅ ꯂꯧꯈ꯭ꯔꯕꯗꯣ ꯍꯧꯖꯤꯛ ꯍꯧꯖꯤꯛꯇ ꯂꯥꯛꯑꯦ ꯍꯥꯏꯕ ꯉꯝ ꯗꯦ ꯍꯩꯕ ꯉꯝꯗꯦ ꯌꯧꯔꯕꯣ ꯑꯅꯤꯅꯤ ꯑꯗꯨ ꯅꯪ ꯍꯧꯖꯤꯛꯇꯤ ꯀꯔꯤ ꯇꯧꯔ ꯂꯩꯕ꯭ꯔꯣ
ꯑꯩꯔꯣ
ꯍꯣꯏ
ꯑꯩꯗꯤ ꯐꯝꯃꯒ ꯂꯩ
ꯍꯣꯏ ꯐꯣꯟ ꯄꯦꯗ
ꯎꯝ
ꯉꯁꯤꯒꯤ ꯇꯣꯇꯦꯜꯗꯣ ꯀꯌꯥꯔꯥ ꯑꯩ ꯌꯦꯡꯕꯤꯗꯔꯦ ꯑꯦꯛꯁꯄ꯭ꯔꯦꯁꯋꯤ ꯎꯝ
ꯑꯗꯨ ꯐꯖꯅ ꯌꯦꯡꯔꯣ
ꯍꯣꯏ ꯑꯃꯒ ꯊ꯭ꯔꯤ ꯇꯨ ꯐꯣꯔꯅꯦꯀꯣ ꯕꯑꯅꯤꯗꯀꯣ ꯇꯨ ꯑꯩꯠ ꯊ꯭ꯔꯤ ꯋꯥꯟ ꯊ꯭ꯔꯤ ꯇꯨ ꯐꯥꯏꯚ ꯑꯃꯅ ꯊ꯭ꯔꯤ ꯇꯨ ꯐꯣꯔꯅꯦ ꯊ꯭ꯔꯤ ꯇꯨꯐꯣꯔ ꯅꯠꯇꯦ ꯊ꯭ꯔꯤ ꯇꯨ ꯐꯥꯢꯚꯅꯦ ꯊꯔꯤ ꯇꯨ ꯐꯥꯞ ꯄ꯭ꯂꯁ ꯑꯃ ꯑꯃꯗꯨ ꯀꯌꯥꯅꯣ ꯑꯩ ꯉꯥꯏꯌꯣ ꯑꯃꯗꯣ ꯇꯨ ꯑꯩꯠ ꯊ꯭ꯔꯤ ꯇꯨ ꯑꯩꯠ ꯐꯣꯔ ꯃꯥꯅꯦ ꯁꯤꯛꯁ ꯖꯤꯔꯣ ꯅꯥꯏꯟ ꯇꯥꯔꯦ ꯁꯤꯛꯁ ꯖꯤꯔꯣ ꯅꯥꯏꯟ ꯑꯗꯨ ꯅꯪ ꯏꯁꯀꯦꯟꯅꯔ ꯄꯤꯌꯣ ꯁꯤꯛꯁ ꯖꯔꯣ ꯅꯅꯥꯟꯕꯥ ꯀꫭ ꯎꯝ ꯑꯃꯁꯨ ꯂꯩꯔꯤ ꯑꯗꯨ ꯅꯪꯅ ꯂꯥꯛꯀꯔꯥ ꯑꯗꯨꯗ ꯅꯍꯥꯟꯁꯨ ꯑꯩ ꯂꯥꯛꯏꯗꯨꯗꯤ ꯑꯣ ꯎꯝ ꯊꯦꯡ ꯀꯩꯌꯨ ꯀꯣ
ꯑꯦꯃꯦꯖꯣꯟ ꯆꯤꯆꯦ ꯑꯦꯃꯦꯖꯣꯟꯗꯒꯤꯔ ꯑꯣ ꯑꯣ ꯑꯦꯃꯦꯖꫭꯟꯗꯤ ꯌꯥꯝ ꯐꯕꯅꯦ ꯐꯔꯥꯟ ꯌꯥꯝ ꯐꯕꯅꯦ ꯑꯦꯃꯦꯖꯣꯟꯗꯗꯤ ꯈꯔ ꯈꯔ ꯈꯔ ꯕ꯭ꯔꯦꯟꯗꯦꯠ ꯑꯣꯏꯕꯅꯦ
ꯃꯤꯟꯇ꯭ꯔ
ꯑꯣ ꯃꯤꯟꯇ꯭ꯔꯗꯒꯤꯔꯥ
ꯎꯝ ꯃꯤꯟꯇ꯭ꯔꯗ ꯑꯁ ꯍꯧꯖꯤꯛꯀꯥꯟꯗꯤ ꯂꯥꯛꯇꯦ ꯅꯍꯥꯟ ꯑꯩꯅ ꯇꯧꯕꯤꯕꯗꯨ ꯍꯧꯖꯤꯛꯇ ꯂꯥꯛꯑꯦ ꯍꯧꯖꯤꯛꯀꯥꯟ ꯇꯧꯒꯦ ꯍꯥꯏꯔꯗꯤ ꯗꯤꯂꯤꯚꯔꯤꯗꯣ ꯑꯣꯞꯁꯟ ꯂꯩꯇꯕ
ꯑꯣ ꯂꯣꯏꯔꯦꯀꯣ
ꯎꯝ ꯑꯩꯅ ꯕꯖꯥꯔ ꯆꯠꯄꯁꯦ ꯅꯨꯡꯉꯥꯏꯇꯕꯒꯤ ꯑꯁꯤꯗ ꯑꯗꯨꯝ ꯑꯣꯔꯗꯔ ꯇꯧꯕꯅꯤꯗ
ꯑꯦ ꯕꯖꯥꯔꯒ ꯈꯔ ꯂꯥꯞꯄꯤꯀꯣ ꯅꯪ ꯅꯪꯒꯤꯗꯤ
ꯑꯗꯨꯅꯤ ꯑꯗꯨꯒꯤ ꯆꯠꯅꯤꯡꯗꯕꯁꯨ ꯀꯣ ꯑꯗꯨꯝ ꯆꯥꯅꯤꯡꯗꯦ ꯑꯩꯗꯤ ꯌꯨꯝꯗ ꯑꯗꯨꯝ ꯂꯩꯔꯒ ꯑꯣꯗꯔ ꯇꯧ ꯇꯧꯔꯒ ꯂꯩꯅꯤꯡꯉꯤ
ꯑꯗꯨꯅ ꯅꯨꯡꯉꯥꯏꯕ꯭ꯔꯣ
ꯑꯗꯨꯅ ꯅꯨꯡꯉꯥꯏꯌꯦ ꯍꯣꯏ
ꯑꯦ ꯐꯩꯌꯦ ꯐꯩꯌꯦ
ꯃꯔꯛ ꯃꯔꯛꯇꯗꯤ ꯕꯖꯥꯔꯁꯨ ꯆꯠꯇꯕ ꯌꯥꯏꯀꯣ ꯌꯥꯗꯦ
ꯎꯝ ꯎꯝ ꯃꯥꯅꯦ
ꯆꯨ ꯆꯠꯂꯦ ꯍꯥꯏ ꯌꯥ ꯉꯁꯤꯗꯤ
ꯊꯕꯛꯇꯤ ꯂꯣꯏꯔꯕꯣ
ꯊꯕꯛꯇꯤ ꯍꯣꯏ ꯑꯁ ꯉꯁꯤ ꯑꯩꯅ ꯔꯨꯝ ꯁꯤꯟꯗꯣꯛꯄꯒ ꯀꯣ ꯀꯔꯤ ꯀꯔꯤꯅꯣ ꯇꯧꯕꯒꯤ ꯃꯇꯝꯁꯦ ꯌꯥꯝ ꯆꯪꯈ꯭ꯔꯕꯅꯦꯕ ꯑꯁꯤꯗꯁꯨ ꯋꯥꯔꯤ ꯐꯖꯅ ꯁꯥꯗ꯭ꯔꯦꯕ ꯑꯩꯁꯦ ꯁꯦ
ꯑꯣ
ꯑꯗꯨꯒ ꯑꯩꯈꯣꯏꯗ ꯃꯤꯁꯨ ꯂꯥꯛꯑꯦ ꯑꯩ ꯑꯩ ꯑꯩꯒꯤ ꯈꯨꯟꯗꯒꯤ ꯑꯩꯒꯤ
ꯎꯝ
ꯏꯆꯦꯒꯤ ꯀꯣ
ꯑꯣ
ꯎꯆꯨꯒꯤ ꯑꯥ ꯎꯝ ꯅꯨꯄꯥꯁꯦ
ꯑꯣ
ꯑꯗꯨꯁꯨ ꯃꯥꯒꯤ ꯃꯁꯥ ꯅꯨꯡꯉꯥꯏꯇꯕ ꯃꯁꯥ ꯅꯨꯡꯉꯥꯏꯇꯕ ꯑꯗꯨ ꯕꯨꯁꯨ ꯑꯁꯤꯗ ꯌꯦꯡꯍꯟꯒꯦ ꯍꯥꯏꯅ ꯄꯨꯔꯛꯄ ꯑꯗꯨ ꯃꯣꯏꯁꯨꯜꯂꯛꯄ
ꯑꯣ
ꯎꯝ
ꯅꯪ ꯂꯩꯕ ꯀ꯭ꯋꯥꯇꯔꯒꯤꯗꯣ ꯌꯥꯝ ꯆꯥꯎꯕ꯭ꯔꯣ
ꯃꯣꯏꯁꯦꯃꯦ ꯎꯝ
ꯎꯝ
ꯆꯥꯎꯔꯕꯅꯤꯗ ꯑꯦꯝ ꯌꯧꯈꯤꯗꯦꯀꯣ ꯂꯩꯀꯣꯜ ꯑꯗꯨ ꯂꯩꯀꯣꯜ ꯑꯗꯨꯗ ꯑꯗꯨ ꯁꯦꯝꯕ ꯂꯩꯕ꯭ꯔꯣ ꯑꯗꯨꯗꯤ
ꯂꯩꯀꯣꯜ ꯂꯩꯀꯣꯜ ꯍꯥꯏꯕꯗꯤ ꯀꯔꯤꯔꯥꯀꯣ
ꯒꯥꯔꯗꯦꯟ
ꯑꯣ ꯑꯣ ꯒꯣꯜꯗꯟꯁꯨ ꯏꯟꯐꯣꯝ ꯍꯥꯏꯕ ꯅꯠꯇ꯭ꯔꯣ ꯏꯝꯐꯣꯟ ꯍꯥꯏꯕ ꯅꯠꯇ꯭ꯔꯣ ꯂꯩꯐꯣꯝ
ꯑꯩꯉꯣꯟꯗ ꯑꯩꯉꯣꯟꯗ ꯇꯥꯛꯄꯤꯕꯗꯤ ꯂꯩꯈꯣꯜ ꯍꯥꯏꯅꯦ ꯑꯩꯒꯤ ꯏꯃꯥꯟꯅꯕꯁꯤꯡꯅ ꯂꯩꯀꯣꯠ ꯍꯥꯏꯕ꯭ꯔꯥ ꯂꯩ ꯂꯩ ꯍꯥꯏꯕꯗꯣ ꯂꯩꯀꯣꯜ ꯍꯥꯏꯕꯗꯣ ꯎꯝ
ꯎꯝ ꯑꯗꯨꯁꯨꯨ ꯍꯌꯦ ꯑꯗꯨꯁꯨ ꯀꯣ ꯂꯩ ꯑꯩꯈꯣꯏꯒꯤ ꯏꯪꯈꯣꯜ ꯂꯩꯈꯣꯜꯒ ꯀꯣꯟ ꯑꯗꯨꯁꯨ ꯌꯥꯝ ꯆꯥꯎꯅꯗꯤ ꯂꯩꯇꯦꯔꯥ ꯑꯆꯧꯕꯗꯤ ꯅꯠꯇꯦ ꯑꯗꯨ ꯑꯣꯏꯔꯁꯨ ꯃꯥꯁꯦ
ꯑ ꯈꯔ ꯈꯔ ꯂꯩꯌꯦ ꯃꯔꯣꯔꯣꯛꯀꯨꯝꯕ ꯀꯣ
ꯑꯣ ꯐꯩꯅꯦ
ꯃꯔꯣꯄꯤ ꯊꯥꯏꯌꯦ
ꯎꯝ
ꯆꯥꯕꯁꯨ ꯐꯪꯈ꯭ꯔꯦ ꯃꯔꯣꯛꯇꯤ
ꯑꯁ ꯑꯩꯈꯣꯏꯁꯨ ꯒꯝꯂꯥꯗ ꯑꯩꯈꯣꯏꯁꯨ ꯇꯧꯋꯦ ꯑꯩꯈꯣꯏꯁꯨ ꯑꯁ ꯐꯖꯔꯦ ꯑꯩꯈꯣꯏꯒꯤꯁꯨ ꯍꯣꯁꯇꯦꯜꯗꯀꯣ ꯒꯝꯂꯥꯗ ꯇꯧꯔꯒ ꯀꯣ
ꯑꯗꯨ ꯊꯣꯛꯄ꯭ꯔ
ꯍꯣꯏ ꯊꯣꯛꯏꯅꯦ ꯑꯗꯨ ꯄꯥꯟꯗꯤ ꯄꯥꯟꯗ꯭ꯔꯤ ꯎꯝ ꯄꯥꯅꯤꯡꯉꯥꯏꯗꯤ ꯇꯧꯔꯝꯃꯦ ꯈꯣꯏ ꯑꯩꯈꯣꯏꯒꯤꯁꯨ ꯑꯅꯤ ꯑꯍꯨꯝ ꯃꯔꯛ ꯆꯨꯖꯥꯛꯁꯨ ꯊꯥꯏꯌꯦ ꯑꯩꯈꯣꯏ ꯑꯁ ꯍꯣꯁꯇꯦꯜꯗ ꯂꯩꯔ ꯀꯣ
ꯍꯣꯏ
ꯑꯗꯨ ꯊꯥꯕ ꯀꯥꯟꯗ ꯕꯤꯜꯗꯤꯡ ꯁꯥꯏꯕ ꯑꯗꯨꯒ ꯋꯥꯀꯥꯔꯁꯤꯡꯅ ꯑꯁ ꯌꯥꯝ
ꯁꯥꯎꯅꯤꯡꯕ ꯂꯩꯅꯦꯁ ꯃꯣꯏꯅ ꯊꯨꯀꯥꯏ ꯑꯩꯈꯣꯏꯒꯤ ꯑꯩꯈꯣꯏꯒꯤ ꯂꯩꯀꯣꯜꯗꯣ ꯂꯣ ꯑꯣꯏꯔꯅꯤ ꯌꯨꯝꯁꯨ ꯆꯠꯅꯤꯡꯉꯥꯏ ꯐꯪꯈ꯭ꯔꯣꯏ ꯈꯪꯉꯤꯕ ꯈꯪꯉꯤꯕ ꯑꯗꯨꯒꯤ ꯆꯨꯖꯥꯛꯇꯨ ꯊꯥꯏꯌꯦ ꯑꯗꯨꯒ
ꯑ ꯏꯁꯤꯡ ꯊ ꯀꯦꯔꯥꯕꯨꯡ ꯏꯁꯤꯡ ꯊꯥꯛꯁꯦꯀꯣ ꯊꯪꯅꯤꯡꯗꯦ ꯃꯨꯛꯀꯥ ꯇꯨꯝꯒꯦꯔꯥ
ꯅꯪꯒꯤ ꯅꯪꯒꯤ ꯏꯆꯦꯒꯤ ꯃꯆꯥꯁꯤꯡꯅ ꯑꯣ ꯑꯗꯨꯗꯤ ꯅꯪꯒꯤ
ꯅꯪꯒꯤ ꯃꯆꯥꯅꯤꯅꯦ ꯑꯗꯨꯗꯤ
ꯍꯣꯏ ꯑꯗꯨꯅꯦ
ꯎꯝ
ꯑꯩꯒꯤ ꯏꯆꯥꯁꯦ ꯇꯨꯝꯔꯒ ꯍꯧꯒꯠꯈ꯭ꯔꯕ
ꯑꯣ ꯑꯣ ꯑꯣ
ꯎꯝ
ꯐꯩ ꯐꯩꯌꯦ
ꯍꯥ ꯏ ꯎꯝ ꯏꯁꯤꯡ ꯊꯥꯛꯀꯦ ꯍꯥꯏꯌꯦ ꯃꯥꯥꯁꯦ ꯍꯧꯒꯠꯔꯒ ꯐꯖꯅꯗꯤ ꯇꯨꯝꯈ꯭ꯔꯕꯅꯦꯕ ꯃꯥ ꯈ꯭ꯔꯕꯤ ꯑꯩꯁꯦ ꯐꯖꯅꯗꯤ ꯍꯧꯖꯤꯛ ꯋꯥꯔꯤ ꯁꯥꯕ ꯌꯥꯕꯅꯤ ꯃꯥ ꯑꯃꯨꯛꯀ ꯍꯧꯒꯠꯄꯁꯦ ꯕꯤꯔꯥ ꯅꯠꯇꯦ
ꯑꯣ ꯑꯦ ꯄꯅꯤꯡꯉꯥꯏ ꯃꯥꯅꯦ ꯃꯥꯅꯦ
ꯎꯝ ꯌꯥꯝ ꯅꯨꯡꯉꯥꯏꯌꯦ
ꯅꯨꯡꯉꯥꯏꯔꯤꯕꯖꯥꯠꯅꯦ ꯍꯣꯏ
ꯎꯝ
ꯌꯥꯏꯌꯦ
ꯑꯗꯨ ꯑꯁ ꯑꯩ ꯍꯥꯏꯗ꯭ꯔꯤꯅꯦ ꯑꯗꯨ ꯅꯨꯄꯥꯒꯤ ꯃꯔꯥꯝꯗꯀꯣ ꯂꯣꯏꯗ꯭ꯔꯤ ꯑꯩꯈꯣꯏꯒꯤ ꯋꯥꯔꯤꯗꯣ ꯑꯩ ꯂꯣꯏꯗ꯭ꯔꯤꯑꯕ
ꯑꯣ ꯍꯥꯢ ꯍꯥꯏꯕꯤꯌꯣ ꯗꯅ ꯍꯥꯏꯕꯤꯌꯣ
ꯑ ꯑꯗꯨꯒ ꯃꯥꯁꯦ
ꯑꯥ
ꯑ ꯉꯥꯏꯍꯥꯛꯇꯪ ꯂꯩꯔꯒ ꯃꯥꯁꯦ ꯅꯨꯄꯤ ꯄꯥꯝꯕ ꯍꯧꯔꯦ ꯅꯨꯄꯤ ꯅꯨꯄꯤ ꯄꯥꯝꯕ ꯍꯧꯔꯦ ꯑꯗꯨꯒꯤ ꯑ ꯒꯨꯖꯔꯥꯠ ꯇ ꯀꯣ ꯑ ꯒꯨꯖꯔꯥꯠ ꯆꯠꯈ꯭ꯔꯕꯅꯦ ꯃꯥ
ꯑꯦ
ꯑ ꯃꯥ ꯅꯨꯄꯤ ꯑꯃꯒ ꯆꯠ ꯈ꯭ꯔꯦ ꯑꯗꯨꯒ ꯃꯥꯁꯦ ꯑ ꯅꯨꯄꯤ ꯊꯤꯈ꯭ꯔꯦ ꯅꯨꯄꯤ ꯊꯤꯔꯒ ꯑ ꯑꯗꯨ ꯅꯨꯄꯤꯒ ꯂꯩꯃꯤꯟꯅꯕ ꯃꯥꯜꯂꯦ ꯅꯠꯇ꯭ꯔꯒ ꯊꯥ ꯑꯃ ꯑꯅꯤ ꯉꯥꯛꯇꯅꯦ ꯊꯥ ꯑꯃ ꯑꯅꯤ ꯉꯛꯇ ꯆꯠꯂꯒ ꯑꯃꯨꯛꯀ ꯍꯜꯂꯛꯑꯦ ꯍꯜꯂꯛꯔꯒ ꯑꯩꯉꯣꯟꯗ ꯂꯥꯛꯑꯦ
ꯑ
ꯑꯁ ꯏꯆꯦ ꯑꯩꯉꯣꯟꯗꯗꯤ ꯏꯆꯦ ꯀꯧꯋꯦꯕ
ꯑꯥꯎ
ꯏꯆꯦ ꯅꯪꯅ ꯍꯥꯏꯕꯗꯣ
ꯎꯝ
ꯆꯨꯝꯗꯤ ꯆꯨꯝꯃꯦ ꯑꯗꯨ ꯑꯣꯏꯔꯁꯨ ꯑꯩꯗꯤ ꯉꯝꯗꯦ ꯍꯥꯏꯕꯀꯣ
ꯑꯁ
ꯑꯩꯃꯥꯕꯨ ꯅꯨꯡꯁꯤꯗꯅꯗꯤ ꯇꯧꯋꯦ ꯑꯗꯨ ꯑꯩꯁꯨ ꯑꯩ ꯃꯤꯡ ꯆꯪꯒꯦꯅ ꯍꯥꯏꯕ ꯑꯗꯨꯒ ꯑꯩꯅ ꯍꯣꯏ ꯅꯪꯁꯦ ꯆꯪꯗꯕ ꯃꯥꯜꯂꯦ ꯃꯤꯕꯨꯁꯨ ꯑꯗꯨꯝ ꯇꯧꯅꯨ ꯅꯪꯅ ꯄꯨꯛꯅꯤꯡ ꯆꯪꯗ꯭ꯔꯗꯤ ꯀꯣ ꯑꯗꯨꯝ ꯊꯥꯗꯣꯛꯑꯣ ꯅꯪ ꯍꯧꯖꯤꯛ ꯊꯥꯗꯣꯛꯈ꯭ꯔꯕꯁꯤꯕꯨ ꯑꯗꯨꯝ ꯋꯥꯔꯤꯁꯨ ꯁꯥꯒꯅꯨ
ꯑꯦ
ꯐꯅꯤꯡꯉꯥꯏꯅꯦꯅ ꯑꯩꯅ ꯍꯥꯏꯕ ꯑꯗꯨꯗ ꯃꯥꯅ ꯍꯣꯏ ꯍꯥꯏꯅꯀꯣ ꯑꯗꯨꯝ ꯇꯣꯛꯈ꯭ꯔꯦ ꯇꯣꯛꯔꯒ ꯉꯧ ꯃꯥ ꯑꯩꯒ ꯑꯩꯉꯣꯟꯗ ꯑꯗꯨꯝ ꯂꯥꯛꯑꯦ ꯃꯥꯁꯦ ꯑꯩꯉꯣꯟꯗ ꯑꯃꯨꯛꯀ ꯍꯜꯂꯛꯑꯦ ꯍꯜꯂꯛꯔꯒ ꯑꯗꯨꯒꯨꯝꯕ ꯋꯥꯔꯤ ꯁꯥ ꯁꯥꯔꯒ ꯍꯩꯁ ꯃꯥꯁꯦ ꯑꯃꯨꯛꯀ ꯍꯤꯜ ꯇꯣꯡꯔꯒ ꯂꯥꯛꯑꯦ ꯑꯃꯨꯛꯀ ꯍꯤꯜ ꯇꯣꯡꯔꯒ ꯂꯥꯎꯔꯒ ꯃꯥꯁꯦ ꯏꯆꯦ ꯑꯩꯁꯦ ꯑꯁ ꯑꯗꯨꯝ ꯇꯣꯡꯅꯤꯡꯉꯦ ꯑꯩꯒꯤ ꯄꯨꯛꯅꯤꯡꯗꯒꯤ ꯌꯥꯗꯦ ꯑꯗꯨ ꯅꯪ ꯅꯪꯁꯨ ꯏꯆꯦꯁꯦ ꯌꯥꯝ ꯁꯧꯈ꯭ꯔꯦ ꯃꯥ ꯏꯆꯦ ꯍꯥꯏꯕꯗꯤ ꯃꯥ ꯑꯩꯒꯤ ꯕꯦꯁ ꯐ꯭ꯔꯦꯟꯗꯣ ꯃꯥꯁꯦ ꯌꯥꯝ ꯁꯥꯎ ꯈ꯭ꯔꯦ ꯑꯩ ꯃꯥꯕꯨ ꯂꯩꯃꯤꯟꯅꯕꯁꯨ ꯋꯥꯈ꯭ꯔꯦ ꯑꯩꯅ ꯇꯧꯅꯤꯡꯅꯤꯡꯕ ꯇꯧꯕ ꯉꯝꯗ꯭ꯔꯦ ꯑꯗꯨ ꯅꯪ ꯐꯖꯅ ꯃꯉꯣꯟꯗ ꯁꯨ ꯒ꯭ꯌꯥꯟ ꯇꯥꯅꯅꯕ ꯍꯥꯏꯕꯤꯌꯣꯅ ꯑꯩꯉꯣꯟꯗ ꯂꯥꯛꯑꯦ ꯑꯗꯨꯒ ꯑꯩꯅꯁꯨ ꯑꯁ ꯑꯁꯤꯒꯨꯝꯕ ꯑꯩ ꯍꯥꯏꯔꯣꯏ ꯅꯪ ꯆꯦꯟꯖ ꯇꯧꯅꯤꯡꯉꯥꯏ ꯇꯧꯋꯣꯅ ꯑꯗꯨꯝ ꯍꯥꯏꯕꯅꯦꯕ ꯑꯩꯁꯨ ꯑꯗꯨꯒ ꯃꯥꯕꯨꯁꯨ ꯅꯨꯡꯁꯤꯕꯤꯕ ꯑꯗꯨꯒꯤ ꯅꯣꯡꯃ ꯅꯣꯡꯃ ꯑꯗꯨꯝ ꯑꯩꯉꯣꯟꯗ ꯂꯥꯛꯑꯦ ꯂꯥꯛꯔꯒ ꯋꯥꯔꯤꯗꯣ ꯂꯤ ꯂꯤꯔꯒꯀꯣ ꯃꯥꯁꯦ ꯅꯣꯡꯃꯗꯤ ꯅꯨꯞ ꯄꯤ ꯑꯣꯟꯈ꯭ꯔꯕꯅꯦꯗ
ꯑꯁ ꯂꯣꯏꯔꯦꯍꯦ